ꯑꯥ ꯇꯥꯏ ꯇꯥꯏ ꯑꯣ ꯑ ꯑꯩ ꯑ ꯑꯩꯒꯤ ꯀꯩꯅꯣ ꯅꯝꯕꯔꯗꯨ ꯇꯣꯉꯥꯟ ꯇꯣꯉꯥꯟꯕꯅꯦꯕꯀꯣ ꯑꯗꯨꯒꯤ
ꯑꯣ ꯑꯣ
ꯅꯪ ꯀꯣꯜ ꯇꯧꯕ ꯀꯥꯟꯗ ꯅꯪ ꯁꯤ ꯅꯝꯕꯔ ꯍꯥꯞꯔꯗꯤ ꯑꯇꯣꯞꯄꯗ ꯆꯠꯈ꯭ꯔꯅꯦꯕꯀꯣ ꯑꯩꯅ ꯍꯥꯞꯄꯁꯤ ꯍꯥꯞꯄ ꯅꯝꯕꯔꯁꯦ ꯏꯆꯟꯅꯨꯄꯤ ꯏꯆꯟꯅꯨꯄꯤꯒꯤ ꯅꯝꯕꯔ ꯍꯥꯞꯄ ꯑꯗꯨꯏ
ꯑꯣ
ꯀꯩꯇꯧꯔꯤꯒꯦ
ꯑꯩꯁ ꯀꯩꯁꯨ ꯇꯧꯗꯦꯗ ꯌꯦꯛꯑꯒ ꯂꯩ ꯅꯪꯗꯤ
ꯑꯗꯨꯝ ꯐꯝꯃꯒ ꯂꯩ
ꯎꯝ ꯀꯁꯨ ꯇꯧꯅꯤꯉꯥꯏ ꯂꯩꯇ꯭ꯔꯦꯗ
ꯑꯣ ꯅꯪꯗꯤ ꯑꯍꯟꯔꯣ ꯑ ꯆꯍꯤ ꯀ꯭ꯌꯥꯅꯣ
ꯑ ꯑꯩꯠꯇꯤꯟ ꯑꯩꯠ ꯉꯥꯡꯅꯦ ꯑꯉꯥꯡꯅꯦ ꯑꯍꯟ ꯅꯠꯇꯦ
ꯑꯉꯥꯡꯔꯣ
ꯍꯣꯏ ꯑꯉꯥꯡꯅꯦ
ꯅꯪꯒꯤ ꯃꯈꯣꯟꯁꯤꯗꯤ ꯑ ꯑꯍꯟ ꯇ꯭ꯋꯦꯟ ꯇ꯭ꯋꯦꯟꯇꯤ ꯇ꯭ꯋꯦꯟꯇꯤ ꯑꯩꯠ ꯑꯕ꯭ꯚ
ꯑꯗꯨꯅ ꯐꯩꯌꯦ ꯀꯩꯅꯣ ꯀꯣ ꯇꯧꯔꯒ ꯑꯉꯥꯡ ꯃꯈꯣꯟ ꯃꯥꯟꯂꯗꯨ ꯐꯠ ꯐꯕ꯭ꯔꯅꯦ
ꯅꯪ ꯕꯦꯁꯁꯤ ꯁꯨꯃꯥꯏꯅ ꯃꯈꯣꯟꯗ ꯕꯦꯁ ꯑꯣ
ꯆꯥꯎꯕꯩꯅꯦ ꯃꯈꯣꯟ ꯑꯗꯨꯒ ꯆꯥꯎꯕꯒꯤ ꯑꯗꯨ ꯑꯗꯨꯒꯤ ꯃꯅꯨꯡꯗ ꯍꯧꯖꯤꯛꯁꯦ ꯐꯤꯚꯔ ꯂꯩꯕꯀꯣ
ꯑꯥ
ꯑꯗꯨꯒꯤ ꯑꯩ
ꯃꯤ ꯃꯤ ꯑꯇꯣꯞ ꯄꯅꯗꯤ ꯍꯥꯏꯕ꯭ꯔꯣ
ꯇꯥꯔꯕꯣ
ꯇꯥꯌꯦ ꯇꯥꯌꯦ ꯇꯥꯏ ꯃꯤ ꯃꯤ ꯑꯇꯣꯞꯄꯅꯗꯤ ꯍꯥꯏꯕ꯭ꯔꯣ ꯅꯪ ꯃꯈꯣꯟꯁꯦ
ꯍꯣꯏꯅꯦ ꯑꯩꯁ ꯃꯤ ꯌꯥꯝ ꯍꯥꯏꯕꯅꯦ ꯑꯩ ꯃꯈꯣꯟ ꯑꯩ ꯈꯣꯟ ꯆꯥꯎꯕꯒꯤ
ꯎꯝ ꯅꯣꯛ ꯅꯣꯛꯄꯕꯨꯗꯤ ꯅꯣꯛ ꯅꯣꯛ ꯅꯣꯛꯄꯤꯗꯤꯀꯣ ꯑꯗꯨꯝ ꯑꯣ ꯂꯛꯅꯕ꯭ꯔꯣ ꯑꯣꯔ ꯅꯛꯅꯕꯒꯨꯝꯕꯗꯤ ꯊꯣꯛꯄ꯭ꯔꯣ ꯑꯣꯔ ꯊꯣꯛꯈ꯭ꯔꯕꯣ ꯃꯈꯣꯟ ꯆꯥꯎꯕꯒꯤ
ꯈꯪꯗꯦꯗ ꯑꯗꯨꯏꯗꯤ
ꯑꯣꯀꯦ ꯑꯣꯀꯦ ꯑꯣꯈꯦ
ꯀꯜ ꯀꯔꯝ ꯀꯔꯝꯕ ꯇ꯭ꯔꯥꯏꯕꯅꯣ ꯅꯪꯗꯤ
ꯔꯣꯡꯃꯩꯅꯦ
ꯔꯣꯡꯃꯩꯔꯣ ꯑꯪꯀꯦ ꯔꯣꯡ ꯑꯩꯗꯤ ꯇꯥꯡꯈꯨꯜꯅꯦ
ꯑꯣ
ꯑ ꯁꯥꯇ꯭ꯔꯔꯣ
ꯑ ꯀꯣꯂꯦꯁ ꯀꯥꯕ
ꯀꯝꯕꯣ ꯀꯣꯂꯦꯖ
ꯑꯣꯔꯦꯟꯇꯜ
ꯔꯦꯟ ꯔꯦꯟꯇꯜ
ꯑꯥ ꯔꯦꯟꯇꯜ ꯀꯣꯂꯦꯖ
ꯑꯣꯀꯦ ꯑꯣꯀꯦ ꯑꯗꯨꯗꯤ ꯀꯥꯏ ꯋꯥꯏꯗꯅꯣ ꯃꯐꯝꯗꯤ
ꯔꯦꯟꯇꯦꯜ ꯀꯣꯂꯦꯖ ꯇꯦꯔꯗ
ꯍꯧ ꯍꯧꯖꯤꯛꯀꯤꯗꯣ ꯇꯍꯧꯗꯦ
ꯇꯦꯔꯥ ꯂꯩ ꯏꯝꯐꯥꯜ ꯏꯝꯐꯥꯜꯗꯀꯣ
ꯑꯣꯀꯦ ꯇꯦꯔꯅꯤꯀꯣ ꯀꯝꯕꯁ ꯁꯤꯃꯤꯁꯇꯔꯗ
ꯁꯦꯀꯦꯟ ꯁꯦꯃꯤꯁꯇꯔꯒꯤ ꯍꯧꯖꯤꯛꯁꯦ ꯑꯦꯛꯖꯥꯝ ꯊꯥꯔ ꯂꯩꯌꯦ
ꯕꯤ ꯑꯦꯔꯣ ꯀꯝꯕꯅꯣ ꯑꯣ ꯁꯥꯏꯟꯁꯀꯨꯝꯕ ꯕꯤ ꯑꯦꯁ ꯁꯤ ꯑꯣꯀꯦ ꯑꯣꯀꯦ ꯎꯝ ꯎꯝ ꯑꯣꯀꯦ ꯅꯪꯗꯤ ꯄꯤ ꯑꯦꯁ ꯁꯤ ꯇꯝꯃꯒ ꯀꯩ-ꯀꯩ ꯇꯧꯅꯤꯡꯕꯣ
ꯕꯤ ꯑꯦꯁ ꯁꯤ ꯕꯤ ꯑꯦꯁ ꯁꯤ ꯇꯝꯕ ꯂꯣꯏꯔꯒ ꯑꯦꯛꯖꯥꯝ ꯃꯆꯥ ꯃꯆꯥ ꯈꯔ ꯊꯥꯔ ꯈꯟꯕꯅꯦ
ꯀꯣꯂꯦꯖꯇꯤ ꯗꯨꯝ ꯆꯠꯄꯔꯣ ꯑꯣ ꯑꯣ ꯌꯨꯝꯗ ꯑꯗꯨꯝ ꯂꯩ
ꯀꯣꯂꯦꯖ ꯆꯠꯂꯤ ꯔꯤꯒꯨꯂꯔꯅꯤ ꯑꯩꯈꯣꯏꯗꯤ
ꯑꯗꯨꯗꯤ ꯂꯥꯏꯔꯤꯛꯁꯨ ꯍꯩꯔꯝꯅꯤ
ꯑꯦ ꯂꯥꯏꯔꯤꯛꯇꯤ ꯍꯩꯗꯦꯗ ꯀꯩꯒꯤ ꯀꯣꯂꯦꯖ ꯔꯦꯒꯨꯂꯔ ꯆꯠꯂꯒ ꯂꯥꯏꯔꯤꯛ ꯍꯩꯒꯅꯤ ꯍꯥꯏꯕꯗꯤ ꯅꯠꯇꯦꯗꯅ
ꯑꯗꯨꯁꯨ ꯂꯥꯏꯔꯤꯛꯀꯨꯝꯕꯗ ꯏꯟꯇꯔꯦꯁ ꯌꯥꯎꯕꯁꯤꯡꯅ ꯀꯣꯂꯦꯖ ꯌꯥꯝ ꯆꯠꯀꯜꯂꯦꯗꯅ
ꯎ ꯂꯔꯤꯛꯄꯨꯗꯤ ꯏꯟꯇꯔꯦꯁꯇꯨꯗꯤ ꯂꯩ ꯂꯩꯗꯤ ꯂꯩꯗ ꯍꯣꯏ ꯑꯗꯨ ꯑꯣꯏꯔꯁꯨ ꯃꯤ ꯇꯣꯛꯄꯒꯨꯝꯅꯗꯤ ꯍꯩꯇꯦꯔꯥ
ꯎꯝ ꯍꯧꯖꯤꯛꯄꯨꯗꯤ ꯌꯨꯝꯗ ꯑꯗꯨꯝ ꯂꯩꯕꯔꯣ ꯊꯕꯛ ꯑꯇꯣꯞꯄ ꯂꯩꯇꯦ
ꯎꯝ ꯍꯧꯖꯤꯛ ꯑꯩ ꯍꯧꯖꯤꯛꯁꯦ ꯉꯁꯤꯅ ꯑꯦꯛꯖꯥꯝ ꯊꯥꯕ ꯍꯧꯔꯦꯕꯀꯣ
ꯑꯥ
ꯑꯗꯨꯒꯤ
ꯑꯣꯀꯦ ꯅꯪ ꯔꯣꯡꯃꯩꯅꯦ ꯍꯥꯏꯔꯒ ꯅꯪ ꯃꯈꯣꯟꯁꯤꯗꯤ ꯃꯩꯇꯩꯒꯨꯝꯕꯁꯨ ꯃꯥꯜꯂꯤꯅꯦ ꯃꯩꯇꯩ ꯃꯩꯇꯩꯒꯤ ꯈꯣꯟꯖꯦꯜ- ꯈꯣꯟꯖꯦꯜꯗꯒꯣ
ꯍꯣꯏꯅꯦ ꯁꯤꯗ ꯂꯥꯛꯑꯒ ꯑꯩꯈꯣꯏ ꯑꯣꯖꯥꯅꯁꯨ ꯀꯩꯅꯣꯒꯤ ꯑ ꯀꯣꯂꯦꯖ ꯒ꯭ꯔꯦꯖꯨꯑꯌꯦꯁꯟꯒꯤ ꯄ꯭ꯔꯣꯒ꯭ꯔꯥꯦꯝ ꯂꯩꯕꯗꯨꯗ ꯑꯩꯕꯨ ꯃꯩꯇꯩꯅꯦ ꯈꯟꯕꯗꯣ
ꯑꯣꯀꯦ
ꯈꯂ ꯃꯩꯇꯩꯒ ꯃꯥꯟꯅꯔꯦ ꯍꯥꯏ ꯁꯛꯁꯨ ꯃꯩꯇꯩ ꯃꯩꯇꯩ ꯃꯥꯜꯂꯦ ꯍꯥꯏꯕꯀꯣ ꯑꯗꯨꯒꯤ ꯃꯩꯇꯩꯅꯦ ꯈꯜꯂꯒꯦ ꯑꯩ ꯀꯣꯏꯁꯟ ꯌꯥꯝ ꯍꯪꯕꯗꯣ
ꯑꯥ
ꯅꯨꯡꯉꯥꯏ ꯇꯧꯕꯅꯦ
ꯑꯩꯅ ꯐꯥꯔꯁ ꯔꯣ ꯁꯤ ꯁꯤ ꯁꯤꯒꯨꯝꯕ ꯍꯪꯕꯁꯦ
ꯑꯥ ꯍꯣꯏ
ꯑꯣ ꯃꯤ ꯃꯤ ꯑꯇꯣꯞꯄꯅꯁꯨ ꯑꯗꯨꯝ ꯅꯪ ꯑꯣꯀꯦ ꯑꯣꯀꯦ ꯈꯣꯟꯖꯦꯁꯦ ꯍꯧꯖꯤꯛ ꯅꯥ ꯅꯥꯕꯒꯤ ꯈꯔ ꯈꯤꯇꯪ ꯆꯧꯕ ꯑꯧꯕ
ꯎꯝ ꯑꯩꯗꯤ ꯑꯩꯒꯤ ꯋꫭꯟꯖꯦꯜꯁꯤ ꯍꯥꯏꯗꯤ ꯅꯣꯔꯃꯦꯜꯗꯒꯤ ꯑꯗꯨꯝ ꯆꯧꯏ ꯆꯥꯎꯕꯅꯦ ꯑꯗꯣ
ꯁꯤ ꯁꯤꯁꯤ ꯅꯣꯡꯃꯜꯅꯤꯗꯅ ꯅꯪ ꯍꯧꯖꯤꯛ ꯋꯥꯉꯥꯡꯁꯦ
ꯑꯥ ꯑꯗꯨꯣ ꯉꯁꯤ ꯈꯔ ꯅꯥꯕꯒꯤ ꯈꯔ ꯑꯣꯟꯅꯔꯦ ꯈꯔꯕꯨꯗꯤ ꯑꯣꯟꯅꯔꯦꯕꯀꯣ
ꯑꯥ
ꯑꯗꯣ
ꯑꯣ ꯉꯁꯤ ꯑꯦꯛꯖꯥꯝ ꯊꯥꯏ ꯍꯥꯏꯕꯀꯣ
ꯎꯝ ꯌꯥꯝ ꯈꯪꯗꯦꯗ ꯌꯥꯝ ꯅꯨꯡꯉꯥꯏꯇꯦꯗ
ꯅꯪ ꯑꯦꯛꯖꯥꯝ ꯊꯥꯕ ꯀꯥꯟꯗ ꯅꯣꯏꯗꯤ ꯅꯪꯗꯤ ꯀꯃꯥꯏꯅ ꯇꯧꯒꯦ ꯄꯤꯌꯥꯔ ꯑꯗꯨꯝ ꯁꯤꯟꯕ꯭ꯔꯣ ꯁꯤꯟꯗꯦ ꯑꯣꯔ ꯀꯩꯅꯣ ꯐꯣꯟꯒꯨꯝꯕ ꯄꯨꯁꯤꯟꯕ꯭ꯔꯣ
ꯑꯗꯨꯃ ꯑꯗꯨꯃꯥꯏꯅ ꯇꯧꯕ ꯍꯩꯇꯕꯅꯦ ꯑꯩꯗꯤ ꯑꯁ ꯌꯥꯝ ꯅꯔꯚꯁ ꯆꯠꯂꯦ ꯑꯗꯨꯃꯥꯏꯅ ꯇꯧꯔꯗꯤ ꯑꯩꯅ ꯈꯪꯈꯤꯕꯁꯤꯡꯁꯨ ꯂꯣꯏ ꯀꯧꯊꯣꯛꯑꯅꯤ
ꯅꯪ ꯅꯣꯏ ꯏꯃꯥꯟꯅꯕ ꯏꯃꯥꯟꯅꯕꯤꯁꯤꯡꯒꯨꯝꯕꯗꯤ ꯇꯧꯕ
ꯑꯩꯈꯣꯏꯗꯣ ꯐꯣꯟ ꯃꯅꯨꯡ ꯄꯨꯔꯛꯑꯒ ꯁꯤꯟꯕꯗꯗꯤ ꯌꯥꯗꯕꯅꯤꯅꯀꯣ
ꯌꯥꯝ ꯏꯁꯇ꯭ꯔꯤꯛ ꯑꯣꯏꯅꯁꯨ ꯆꯦꯛ ꯇꯧꯋꯦꯕ
ꯑꯣ ꯏꯁꯇ꯭ꯔꯤꯛ ꯑꯣꯏꯅꯁꯨ ꯆꯦꯛ ꯇꯧꯔꯕ ꯑꯣ
ꯎꯝ ꯑꯗꯨ ꯃꯣꯏꯅꯦ ꯐꯝꯃꯤꯟꯅꯔꯒ ꯈꯪꯗꯕꯗꯣ ꯈꯔꯕꯨꯗꯤ ꯇꯥꯟꯅꯩ ꯑꯗꯨ ꯑꯣꯏꯔꯁꯨ ꯑꯗꯨꯁꯨ ꯏꯟꯕꯤꯁ ꯁꯔꯗꯒꯤ ꯂꯩꯔꯦꯗꯅ
ꯑꯥ
ꯎꯝ ꯄꯦꯄꯔ ꯄꯨꯔꯒ ꯐꯣꯟ ꯄꯨꯔꯛꯑꯒ ꯁꯤꯟꯕꯗꯨꯗꯤ ꯌꯥꯗꯦ ꯑꯗꯩ ꯁꯤꯟꯕꯁꯨ ꯍꯩꯇꯦꯗ
ꯎꯝ ꯑꯗꯨꯗꯤ ꯑꯩꯈꯣꯏ ꯃꯇꯝ ꯃꯇꯝꯗ ꯃꯥꯜꯂꯦ
ꯑꯩꯗꯤ ꯑꯗꯨꯒꯨꯝꯕ ꯍꯩꯇꯦ ꯑꯦꯛꯖꯥꯝꯗꯤ ꯅꯨꯡꯉꯥꯏ ꯅꯨꯡꯉꯥꯏ ꯅꯨꯡꯉꯥꯏ ꯍꯥꯏꯕ꯭ꯔꯣ ꯅꯨꯡꯉꯥꯏꯇꯦ ꯍꯥꯏꯕ
ꯑꯁ ꯌꯥꯝ ꯅꯨꯡꯉꯥꯏ ꯌꯥꯝꯅ ꯅꯨꯡꯉꯥꯏꯇꯦꯗ ꯍꯥꯏꯈꯩ ꯄꯁꯤꯗꯤ ꯇꯧꯕꯗꯤ ꯇꯧꯔꯝꯃꯅꯤ ꯇꯧꯗꯤ ꯇꯧꯕꯅꯤ ꯑꯗꯨ ꯑꯣꯏꯔꯁꯨ
ꯕꯦꯛꯄꯨꯗꯤ ꯆꯥꯈ꯭ꯔꯕꯣ ꯁꯤꯃꯤꯁꯇꯔ
ꯑꯥ ꯆꯥꯗꯦ ꯕꯦꯛ ꯆꯥꯗꯦ
ꯗꯆꯣ ꯍꯥꯁꯦ ꯇꯄꯣ ꯇꯄꯣꯀꯨꯝꯃ ꯀꫭ ꯈꯔꯥ ꯆꯂꯦꯒ
ꯎꯝ ꯑꯁ ꯀꯣꯂꯦꯖ ꯀꯥꯔꯒ ꯀꯩꯅꯣꯒꯤ ꯑꯩꯈꯣꯏꯗꯤ ꯑꯣꯇꯣꯅꯣꯃꯁ ꯑꯣꯏꯕꯒꯤ ꯕꯒ ꯆꯥꯕꯁꯤ ꯌꯥꯝ ꯂꯩꯇꯦꯗ ꯍꯥꯏꯗꯤ ꯑꯣꯇꯣꯅꯣꯃꯁ ꯑꯣꯏꯔꯕꯥꯅꯤꯅ ꯑꯗꯣ ꯑꯦꯛꯖꯥꯝꯒꯤꯗꯤ ꯈꯔ ꯑꯣꯖꯥꯁꯤꯡꯅꯁꯨ ꯌꯦꯡꯕꯤꯌꯦꯕꯥꯀꯣ
ꯄꯥꯁꯃꯥꯛ ꯒꯨꯝꯕꯗꯤ ꯍꯪꯅꯕ ꯀꯣꯏꯁꯟ ꯑꯁꯤꯖꯦꯁꯟ ꯗꯥꯔꯦꯛ ꯅꯠꯇ꯭ꯔꯁꯨ ꯁꯖꯦꯁꯟꯗꯤ ꯈꯔ ꯄꯤꯌꯦꯕꯥ
ꯑꯣꯈꯦ
ꯑꯗꯣ ꯄꯥꯗ꯭ꯔꯗꯤ ꯈꯪꯗꯦ ꯑꯗꯨ ꯈꯔ ꯑꯣꯏꯔꯁꯨ ꯄꯥꯔꯗꯤ ꯄꯥꯁ ꯃꯥꯛꯗꯤ ꯑꯗꯨꯝ ꯌꯥꯏꯔꯦ
ꯑꯣꯈꯦ ꯑꯣꯈꯦ ꯑꯣꯈꯦ ꯑꯣꯈꯦ ꯍꯥꯏꯐꯦꯠ ꯈ ꯍꯣꯏ ꯍꯣꯏ ꯍꯣꯏ ꯂꯣꯏ ꯈꯪꯗ꯭ꯔꯖꯨ ꯍꯥꯏꯐꯦꯠ ꯏꯁꯤꯜꯂꯗꯤ ꯄꯥꯁ ꯑꯗꯨꯝ ꯇꯧ ꯇꯧꯋꯤꯀꯣ
ꯇꯧ ꯄꯥꯁ ꯇꯧꯕꯤꯕꯗꯨꯗꯤ ꯅꯠꯇꯥꯕ ꯄꯥꯁ ꯇꯧꯅꯤꯡꯉꯥꯏ ꯃꯣꯏꯅ ꯁꯥꯖꯦꯁꯟ ꯈꯔ ꯄꯤꯕꯗꯣ
ꯑꯥ
ꯑꯗꯣ
ꯑꯗꯨꯃꯥꯏꯅ ꯇꯧꯑꯣꯢꯗꯕ ꯑꯣꯇꯣꯅꯣꯃꯁ ꯑꯣꯏꯕ ꯗꯥꯏꯔꯦꯛꯇꯤ ꯄꯤꯗꯦ ꯑꯗꯨ ꯑꯣꯏꯔꯥꯁꯨ
ꯅꯪꯒꯤꯗꯃꯛꯇꯤ ꯑꯥ ꯕꯦꯁ ꯁꯤꯁꯦ ꯂꯨ ꯂꯨꯕ꯭ꯔꯥ ꯂꯥꯏꯕ꯭ꯔꯣ
ꯈꯪꯗꯦꯅꯦ ꯌꯥꯝꯅ ꯂꯨꯕꯁꯨ ꯅꯠꯇꯦ ꯌꯥꯝꯅ ꯂꯥꯏꯕꯁꯨ ꯅꯠꯇꯦꯗꯥ ꯑꯦꯚꯔꯦꯖ ꯑꯣꯏ ꯍꯥꯏ ꯇꯥꯔꯦꯗꯥ
ꯑꯥ ꯀꯩ ꯀꯩ ꯀꯩ ꯀꯩ ꯀꯩ ꯀꯩ ꯇꯧꯏ ꯕꯤ ꯑꯦꯁ ꯁꯤ ꯂꯧꯕꯥ ꯅꯪ ꯅꯪꯅ ꯄꯥꯝꯕꯗꯒꯤꯔꯣ ꯑꯣꯔ ꯅꯣꯏ ꯏꯃꯥ ꯏꯄꯥ ꯍꯣꯏꯅ
ꯑꯩꯅ ꯄꯥꯝꯕꯒꯤꯅꯦ
ꯑꯣꯀꯦ ꯀꯦ ꯃꯦꯗꯤꯀꯜꯒꯨꯝꯕꯗ ꯆꯠꯅꯤꯡꯕꯒꯤꯔꯣ ꯑꯗꯨꯝ
ꯍꯨꯝ ꯅꯠꯇꯦ ꯑꯩꯗꯤ ꯎꯝ ꯀꯩꯅꯣꯒꯤ
ꯑꯦꯛꯖꯥꯝꯒꯨꯝꯃꯥ
ꯑꯎ ꯑꯦꯖꯥꯝ ꯊꯥꯒꯦ ꯈꯟ
ꯅꯪ ꯑꯦ ꯑꯦꯛꯖꯥꯝ ꯀꯝꯕ ꯊꯥꯅꯤꯡꯕꯥ ꯑꯗꯨꯝ ꯖꯦꯅꯦꯔꯦꯜ
ꯕꯦꯡꯒꯤꯀꯣ ꯇ꯭ꯔꯥꯏ ꯇꯧꯒꯦ ꯈꯟꯕ
ꯑꯣꯀꯦ ꯀꯣ ꯀꯣꯆꯤꯡꯒꯨꯝꯕꯗꯤ ꯂꯧꯕ ꯍꯧꯕ꯭ꯔꯣ
ꯂꯧꯕ ꯍꯧꯗ꯭ꯔꯤꯌꯦ ꯍꯩ ꯍꯧꯖꯤꯛꯁꯦ ꯑꯁ ꯃꯦꯁ ꯂꯧꯕꯅꯤꯅꯥ ꯀꯩꯅꯣꯒꯤ ꯀꯣꯂꯦꯖꯇꯨ ꯄꯨꯔꯥ ꯔꯤꯒꯨꯂꯔ ꯑꯣꯏꯅ ꯆꯠꯇꯔꯤ ꯌꯥꯗꯦꯕꯥꯀꯣ
ꯑꯗꯨ ꯕꯦꯁꯁꯤꯗꯤ ꯈꯤꯇꯪ ꯂꯨ ꯂꯨ ꯂꯨꯗ꯭ꯔꯣ ꯑꯗꯨꯝ ꯐꯣꯔ ꯑꯦꯛꯖꯥꯝꯄꯜ ꯅꯪ ꯕꯦꯡꯒꯨꯝꯕ ꯊꯥꯅꯤꯡꯉꯦ ꯍꯥꯏꯔꯗꯤ ꯑꯥ ꯑꯥꯔꯠꯁ ꯀꯨꯝꯕ ꯈꯔ ꯂꯥꯏꯕ ꯁ꯭ꯕꯖꯦꯛ ꯂꯧꯔꯒꯥ ꯑꯗꯨꯗꯤ ꯑꯣꯖꯥꯁꯤꯡꯅꯥꯁꯨ ꯈꯤꯇꯪ ꯂꯨꯁ ꯍꯥꯏꯒꯦꯔꯣ ꯑꯗꯨꯝ ꯈꯔ ꯇꯧꯋꯤꯗꯅꯥ
ꯑꯥꯔꯠꯁ ꯂꯧꯔꯒꯥ ꯀꯃꯥꯏꯅ ꯕꯦꯡ ꯊꯥꯗꯣꯏꯅꯣ
ꯑꯥꯔꯠꯁ ꯂꯧꯔꯒ ꯀꯣꯆꯤꯡꯒꯨꯝꯕꯗꯤ ꯀꯩ ꯀꯩꯅꯣ ꯂꯧꯕꯥ
ꯑ ꯍꯥꯏꯗꯤ ꯑꯗꯨꯁꯨ ꯌꯥꯕꯨꯗꯤ ꯌꯥꯏ ꯑꯗꯨ ꯑꯣꯏꯔꯁꯨ ꯐꯣꯀꯁ ꯄꯤꯕꯗꯣ
ꯑꯥ
ꯋꯥꯔꯤꯕꯨ ꯑꯥꯔꯠꯁ ꯂꯧꯔꯦ ꯍꯥꯏꯔꯖꯦꯕꯥꯀꯣ
ꯑꯥ
ꯑꯗꯣ ꯑꯥꯔꯠꯁ ꯂꯧꯔꯒꯅ ꯀꯣꯂꯦꯖꯇꯁꯨ ꯑ ꯍꯥꯏꯗꯤ ꯌꯥꯝꯅ ꯍꯧꯖꯤꯛꯀꯨꯝꯅ ꯐꯣꯀꯁꯇꯨ ꯄꯤꯗ꯭ꯔꯁꯨ ꯈꯔꯕꯨꯗꯤ ꯍꯣꯠꯅꯕꯗꯤ ꯇꯥꯕꯅꯦꯕ
ꯑꯣ ꯍꯣ ꯍꯣ
ꯑꯗꯨ ꯑꯥꯔꯁꯀꯤ ꯑꯃꯨꯛ ꯂꯧꯔꯒ ꯁꯥꯏꯟꯁꯇ ꯕꯦꯡ ꯊꯥꯅꯕꯒꯤ ꯀꯣꯆꯤꯡ ꯂꯧ ꯂꯧꯔꯦ ꯍꯥꯏꯔꯤꯁꯦ ꯑꯗꯨꯒ ꯑꯗꯨ ꯕꯦꯡ ꯊꯥꯅꯕꯒꯤ ꯍꯣꯠꯅꯕꯗꯨꯗ ꯑꯩꯒꯤ ꯀꯣꯂꯦꯖꯀꯤ ꯁꯥꯔꯇꯤꯐꯤꯀꯦꯠꯇꯨꯗꯤ ꯑꯥꯔꯠꯁ ꯀꯤ ꯇꯥꯕ ꯑꯗꯣ ꯑꯩꯅ ꯊꯥꯒꯗꯕꯗꯤ ꯕꯦꯡꯒꯤ
ꯑꯥ ꯑꯗꯨ ꯕꯦꯡ ꯕꯦꯡꯒꯨꯝꯕꯩꯗꯤ ꯂꯣꯏ ꯑꯥꯔꯠꯁ ꯑꯥꯔꯠꯁꯀꯨꯝꯕꯁꯨ ꯊꯥꯕ ꯌꯥꯏꯗ
ꯕꯦꯡꯁꯤ ꯒ꯭ꯔꯦꯖꯨꯋꯦꯠ ꯇꯧꯔꯗꯤ ꯌꯥꯗꯤ ꯌꯥꯏ ꯑꯗꯨ ꯃꯦꯠꯁꯇ ꯑꯩꯅ ꯍꯥꯏꯗꯤ ꯑꯩ ꯍꯧꯖꯤꯛ ꯇꯧꯕꯁꯦ ꯑꯩ ꯃꯦꯠꯁꯇꯤ ꯑꯣꯅꯔꯁ ꯂꯧꯋꯦꯕꯀꯣ
ꯑꯥ
ꯑꯗꯨ ꯑꯩ ꯏꯟꯇꯔꯦꯁ ꯂꯩꯕꯗꯨꯗ ꯆꯠꯀꯦ ꯈꯟꯕꯒꯤ ꯑꯩꯅ ꯍꯧꯖꯤꯛ ꯃꯦꯆ ꯂꯧꯔꯤꯁꯤ ꯑ ꯐꯥꯎꯟꯗꯦꯁꯟꯅꯤ ꯍꯥꯏꯇꯥꯔꯦ ꯀꯣꯆꯤꯡ ꯂꯧꯔꯒ ꯑꯦꯛꯖꯥꯝ ꯊꯥꯕꯒꯤ ꯇꯦꯛꯅꯤꯛ ꯇꯅꯦ ꯍꯧꯖꯤꯛ ꯑꯩꯅ ꯇꯧꯕꯗꯨꯒ ꯃꯥꯟꯅꯔꯔꯣꯏꯕ ꯑꯗꯨ ꯑꯣꯏꯔꯁꯨ ꯅꯣꯂꯦꯖꯄꯨꯗꯤ ꯂꯩꯔꯦꯗꯅ
ꯑꯣ ꯈ꯭ꯔꯦ ꯈꯔ ꯑ ꯑꯩ ꯑꯩꯅ ꯑꯩꯅꯗꯤ ꯐꯣꯔ ꯑꯦꯛꯖꯥꯝꯄꯜ ꯅꯪ ꯕꯦꯡꯒꯨꯝꯕ ꯄꯥꯝꯃꯦ ꯍꯥꯏꯕꯁꯦ ꯑꯗꯨ ꯅꯪ ꯕꯤ ꯑꯦꯁ ꯁꯤꯁꯤꯁꯨ ꯑ ꯑꯗꯨꯝ ꯀꯣꯂꯦꯖ ꯋꯤꯛꯀꯨꯝꯕ ꯇꯧꯔꯗꯤ ꯅꯪ ꯑ ꯀꯩꯅꯣ ꯕꯦꯡꯒꯨꯝꯕꯒꯤ ꯀꯣꯆꯤꯡ ꯐꯣꯔ ꯑꯦꯛꯖꯥꯝꯄꯜ ꯅꯪ ꯗꯥꯏꯔꯦꯛ ꯑꯦꯛꯖꯥꯝ ꯀꯣꯂꯦꯖ ꯍꯦꯛ ꯂꯣꯏꯔꯒ ꯑꯦꯛꯖꯥꯝ ꯊꯥꯅꯤꯡꯉꯗꯤ ꯀꯣꯂꯦꯖꯁꯦ ꯈꯤꯇꯪ ꯑ ꯑꯥꯔꯠꯁ ꯀꯨꯝꯕꯗ ꯂꯧꯔꯗꯤ ꯅꯪ ꯂꯥꯏ ꯂꯥꯏꯔꯅꯤꯅ ꯑꯗꯨꯗꯤ ꯅꯪ ꯕꯦꯡꯒꯨꯝꯕꯒꯤ ꯀꯣꯆꯤꯡꯁꯦ ꯐꯖꯅ ꯆꯠꯄ ꯉꯝꯃꯗꯤ ꯍꯦꯛ ꯒ꯭ꯔꯦꯖꯨꯋꯦꯁꯟꯒꯤ ꯁꯥꯔꯇꯤꯐꯤꯀꯦꯠ ꯂꯣꯏꯕꯒꯥꯟꯗ ꯕꯦꯡ ꯑ ꯕꯦꯡꯒꯨꯝꯕꯒꯤ ꯗꯥꯏꯔꯦꯛ ꯊꯥꯔꯒ ꯑꯗꯨꯝ ꯄꯥꯁ ꯑꯥꯎꯠꯁꯨ ꯊꯣꯛꯄ ꯌꯥꯏꯗꯅ
ꯎꯝ ꯑꯗꯨ ꯌꯥꯕꯗꯤ ꯌꯥꯏ ꯑꯗꯨꯗ ꯑꯩꯅ ꯑꯩꯗꯤ ꯍꯥꯏꯗꯤ ꯆꯍꯤꯁꯨ ꯌꯥꯝꯗꯤ ꯌꯥꯝꯗ꯭ꯔꯤꯑꯕꯀꯣ ꯑꯩꯅ ꯇꯧꯕꯁꯤ ꯎꯝ ꯎꯝ ꯍꯥꯏꯗꯤ ꯍꯧꯖꯤꯛꯁꯤ ꯑꯩꯗꯤ ꯇꯤꯟꯅꯦ ꯇ꯭ꯋꯦꯟꯇꯤ ꯋꯥꯟ ꯇ꯭ꯋꯦꯟꯇꯤ ꯋꯥꯟꯗ ꯑꯩꯗꯤ ꯀꯣꯂꯦꯖ ꯂꯣꯏꯔꯦ ꯂꯣꯏꯔꯅꯤꯕꯀꯣ ꯑꯗꯨꯒꯤ ꯑꯩꯅ ꯈꯔ ꯇꯞꯄꯁꯨ ꯌꯥꯏ ꯍꯥꯏꯔꯒ ꯈꯟꯕꯒꯤꯅꯤꯗ ꯅꯪꯅ ꯍꯥꯏꯕꯁꯨ